ꯄꯥꯏ
ꯇꯥꯕ꯭ꯔꯣ
ꯄꯥꯕꯅꯦ
ꯈꯝꯗꯧꯒ
ꯍꯧꯖꯤꯛꯅ ꯃꯄꯥꯟꯗꯒꯤ ꯍꯜꯂꯛꯂꯒ ꯑꯗꯨꯝ ꯂꯩꯌꯦ
ꯆꯥꯛ ꯆꯥꯕ ꯂꯣꯏꯔꯕ꯭ꯔꯣ ꯑꯩꯈꯣꯏꯗꯤ ꯑꯗꯨꯝ ꯇꯨꯝꯂꯒ ꯂꯩꯔꯦ
ꯀꯔꯤ ꯌꯦꯟꯁꯥꯡ ꯆꯥꯔꯦ ꯉꯁꯤꯗꯤ
ꯑꯁꯤ ꯍꯪꯒꯥꯝ ꯆꯥꯏ
ꯍꯧꯔꯝꯒꯅꯤ ꯍꯪꯒꯥꯝ ꯑꯦꯟꯁꯥꯡꯗꯒꯤꯩꯀꯣ ꯑꯩꯈꯣꯏꯗꯤ ꯍꯪꯒꯥꯝ ꯏꯟꯁꯥꯡ ꯆꯥꯅꯤꯡꯉꯥꯏ ꯐꯪꯗ꯭ꯔꯦ
ꯎꯝ ꯅꯪꯗꯤ ꯀꯩ ꯁꯁꯔꯦ
ꯑꯩꯈꯣꯏ ꯑꯦꯟꯁꯥꯡ ꯊꯣꯡꯔꯒ ꯂꯩꯔꯤꯌꯦ
ꯑꯣꯉꯥꯏ
ꯉꯁꯤ ꯍꯣꯏ ꯅꯨꯡꯉꯥꯏꯕꯅꯤ ꯌꯥꯝꯅ ꯅꯨꯡꯉꯥꯏꯕꯅꯤ ꯋꯥꯁꯨ ꯋꯥꯕ ꯅꯨꯡꯉꯥꯏꯁꯨ ꯅꯨꯡꯉꯥꯏꯕꯅꯤ ꯁꯪ ꯈꯅꯤꯗ
ꯑꯣ
ꯀꯣ ꯑꯗꯨꯒ ꯉꯁꯤ ꯁꯅꯕ ꯂꯩꯕ꯭ꯔꯥ
ꯉꯁꯤꯒ ꯍꯌꯦꯡꯗꯤ ꯂꯩꯇ꯭ꯔꯦ
ꯑꯣ ꯑꯗꯨꯗꯤ ꯐꯖꯅ ꯄꯣꯠ ꯊꯥꯒꯅꯤꯅꯦ
ꯍꯣꯏ ꯄꯣꯊꯥꯅꯤ ꯍꯥꯏꯕ ꯇꯥꯔꯦ ꯉꯔꯥꯡ ꯌꯦꯡꯕ꯭ꯔꯣ
ꯑꯩꯗꯤ ꯁꯣꯅꯥꯅꯕ ꯌꯦꯡꯗꯕꯅꯤ
ꯅꯪ ꯣ ꯏꯟꯇꯔꯦꯁ ꯂꯩꯇ꯭ꯔꯦ
ꯍꯣꯏ ꯏꯟꯇ꯭ꯔꯦꯁꯁꯨ ꯂꯩꯇꯕꯅꯤ
ꯑꯣ
ꯍꯥꯟꯅꯗꯤ ꯑꯉꯥꯡ ꯃꯇꯝꯅꯗꯤ ꯑꯗꯨꯝ ꯌꯦꯡꯅꯤꯡꯕꯅꯤꯅ ꯄꯥꯝꯃꯦ ꯑꯗꯨꯕꯨ ꯍꯧꯖꯤꯛꯀꯥꯟꯗꯤ ꯄꯥꯝꯗ꯭ꯔꯦ
ꯍꯧ ꯀꯟꯅ ꯄꯝꯒꯅ ꯄꯝꯒꯗꯧꯅꯤꯅꯦ
ꯑꯍꯟ ꯑꯣꯏꯕ ꯃꯇꯝꯗ ꯑꯃꯨꯛꯀ ꯄꯥꯝꯈꯤꯅꯤ
ꯍꯥꯏ
ꯏꯆꯥ ꯍꯣꯏ ꯑꯩꯒꯤ ꯀꯩꯅꯣ ꯍꯥꯏꯒꯦꯔꯥ ꯑꯩꯒꯤ ꯀꯔꯤ ꯀꯔꯤ ꯍꯥꯏꯒꯦꯔꯥ ꯑꯍꯟ ꯑꯣꯏꯕ ꯃꯇꯝꯗꯀꯣ ꯑꯉꯥꯡꯈꯣꯏꯅ ꯑꯩꯕꯨꯛ ꯄꯨꯄꯨ ꯑꯗꯨꯒꯨꯝꯕ ꯀꯧꯕꯗ ꯃꯇꯝ ꯂꯩꯌꯦꯅ ꯑꯗꯨ ꯃꯇꯝꯗ ꯌꯦꯡꯈꯤꯒꯦ ꯄꯣꯊꯥꯔꯒ
ꯎꯝ
ꯅꯪꯕꯨ ꯏꯟꯇꯔꯦꯁ ꯂꯩꯇ꯭ꯔꯦ ꯍꯥꯏꯕꯀꯣ
ꯂꯩꯇ꯭ꯔꯦ ꯂꯩꯕꯅꯦ ꯍꯥꯟꯅꯗꯤ
ꯎꯝ ꯑꯩꯁꯨ ꯏꯟꯇꯔꯦꯁ ꯂꯩꯇ꯭ꯔꯦ ꯑꯩꯒꯤ ꯇꯤꯝ ꯁꯤꯈ꯭ꯔꯦꯕ
ꯑꯣ ꯀꯅꯥꯒꯤ ꯇꯤꯝꯅꯣ ꯅꯪꯅ ꯁꯞꯄꯣꯔꯠ ꯇꯧꯕꯅꯣ
ꯑꯩꯗꯤ ꯄꯣꯇꯨꯒꯥꯜꯅꯦ
ꯍꯣꯏ ꯑꯣ ꯇꯔꯒꯥꯜꯗꯤ ꯅꯨꯡꯉꯥꯏꯔꯝꯒꯅꯦ
ꯁꯤꯈ꯭ꯔꯦ
ꯑ ꯀꯔꯤꯒꯤꯔꯣ ꯅꯪ ꯀꯥꯞꯇ꯭ꯔꯣ
ꯑꯩꯒꯤ ꯀꯥꯞꯀꯨꯅꯗ ꯏꯃꯣꯁꯅꯦꯜ ꯑꯣꯏꯔꯒ ꯂꯣꯏꯔꯦ
ꯑ ꯍꯣꯏ ꯇꯥꯕ꯭ꯔ
ꯍꯣꯏ ꯇꯥꯏꯌꯦ
ꯎꯝ
ꯎꯝ ꯎꯝ ꯍꯌꯦꯡꯗꯤ ꯀꯔꯤ ꯊꯕꯛ ꯇꯧꯒꯅꯤ
ꯃꯄꯥꯟ ꯊꯣꯛꯈꯤ ꯊꯕꯛ ꯂꯩꯌꯦ
ꯎꯝ ꯊꯕꯛ ꯇꯧꯅ ꯐꯕꯅꯤꯅ
ꯎꯝ ꯅꯨꯡꯉꯥꯏꯕꯅꯦ ꯌꯨꯝꯗ ꯑꯗꯨꯝ ꯂꯩꯕꯁꯨ ꯋꯥꯕꯅꯦꯕꯀꯣ
ꯍꯣꯏ
ꯃꯄꯥꯟꯗ ꯑꯗꯨꯝ ꯑꯃꯔꯥꯛꯇꯤ ꯑꯗꯨꯝ ꯋꯥꯔꯁꯨ ꯊꯕꯛ ꯇꯧꯕꯅ ꯐꯥꯏꯗ
ꯎꯝ
ꯅꯠꯇ꯭ꯔꯗꯤ ꯑꯗꯨꯝ ꯌꯨꯝꯗ ꯂꯩꯕꯁꯨ ꯅꯨꯡꯉꯥꯏꯇꯦꯗ ꯋꯥꯁꯨ ꯑꯕꯥ ꯅꯨꯡꯉꯥꯏ ꯁꯨ ꯅꯨꯡꯉꯥꯏꯕꯅꯤ ꯊꯕꯛ ꯇꯧꯕꯅꯀꯣ
ꯍꯣꯏ
ꯎꯝ
ꯄꯥꯟ ꯊꯣꯛꯄꯅ ꯑꯗꯨꯝ ꯐꯔꯦ ꯐ꯭ꯔꯦꯁ ꯑꯦꯌꯥꯔꯁꯨ ꯂꯧꯕꯅꯤꯅꯀꯣ
ꯍꯣꯏ ꯑꯗꯨꯝ ꯇꯧꯕꯅꯦ ꯅꯨꯡꯉꯥꯏꯕꯅꯦ
ꯎꯝ
ꯑꯗꯨꯒ ꯅꯈꯣꯏꯗꯤ ꯎ
ꯑꯩꯗꯤ ꯀꯣꯂꯦꯖ ꯆꯠꯔꯒ ꯂꯩꯌꯦ
ꯑꯣ ꯅꯨꯡꯉꯥꯏꯅꯦ ꯑꯗꯨ ꯃꯇꯝꯅꯤ ꯍꯣꯏꯗꯤ ꯅꯨꯡꯉꯥꯏꯕꯗꯣ
ꯑꯁ ꯅꯪ ꯀꯔꯤꯒꯤ ꯅꯨꯡꯉꯥꯏꯒꯅꯣꯗ ꯚꯕꯤꯠ ꯂꯩꯗ꯭ꯔꯕꯅꯤ
ꯐꯖꯅ ꯇꯥꯝꯃꯣꯍꯦ ꯃꯤ ꯑꯣꯏꯅꯤꯡꯉꯥꯏ ꯕꯤꯠ ꯂꯩꯇꯒꯅꯨ ꯂꯩ ꯂꯩꯌꯣ
ꯑ ꯅꯣꯡ ꯆꯤꯡꯕꯀꯣ ꯑꯗꯨꯒꯤ ꯑꯣꯏꯋꯗꯥꯔꯅꯥ ꯑꯁ ꯇꯁ ꯆꯂꯤꯗꯦꯗ
ꯑꯣ ꯍꯧꯖꯤꯛꯀꯥꯟꯗꯤ ꯍꯣꯏ ꯑꯣꯏꯔꯝꯒꯦ ꯀꯔꯤꯗ ꯇꯝꯕ꯭ꯔꯥ ꯗꯤꯒ꯭ꯔꯤꯔꯥ ꯅꯠꯇ꯭ꯔꯒꯅ ꯃꯥꯁꯇꯔꯔꯥ
ꯑꯩꯗꯤ ꯁꯦꯀꯦꯟ ꯏꯌꯥꯔ ꯈꯛꯇꯅꯦ ꯕꯤ ꯑꯦ ꯆꯠꯔꯒ ꯂꯩꯌꯦ
ꯑꯥ ꯑꯥ ꯌꯥꯝ ꯐꯩ ꯐꯩ ꯍꯣꯏ ꯏꯅꯥꯎꯈꯣꯏꯅꯤ ꯐꯖꯅ ꯂꯥꯏꯔꯤꯛ ꯇꯥꯝꯃꯣ
ꯐꯖꯅ ꯇꯝꯅ ꯇꯧꯕ ꯐꯖꯅ ꯇꯝꯒꯗꯧꯕꯀꯣ ꯑꯗꯨꯁꯨ ꯑꯁ! ꯌꯥꯗ꯭ꯔꯦꯅꯦ ꯑꯩꯁꯦ
ꯍꯦꯍꯦꯍꯦꯍꯦ
ꯂꯥꯏꯔꯤꯛꯁꯨ ꯀꯔꯤꯁꯨ ꯄꯥꯗ꯭ꯔꯦ ꯑꯩꯁꯦ ꯒꯦꯝ ꯁꯅꯥꯕꯀꯣ꯫
ꯍꯣꯏ ꯀꯔꯤꯒꯤꯅꯣ ꯒ꯭ꯦꯝ ꯁꯥꯟꯅꯕꯁꯨ ꯃꯇꯝ ꯂꯩꯕꯅꯤ ꯂꯥꯏꯔꯤꯛ ꯄꯥꯕ ꯃꯇꯝꯁꯨ ꯄꯤꯒꯗꯕꯅꯤ
ꯒꯦꯝꯁ ꯅꯥꯕ ꯃꯇꯝꯗꯤ ꯐꯥꯏꯚ ꯑꯋꯥꯔꯒꯨꯝꯕ ꯁꯅꯥꯏꯕꯀꯣ꯫
ꯎꯝ
ꯂꯔꯤꯛ ꯄꯥꯕ ꯃꯇꯝꯗ ꯊꯥꯔꯇꯤ ꯃꯤꯅꯤꯠ ꯈꯛꯇꯅꯦꯕꯟ
ꯑꯗꯨ ꯏꯃꯥꯅ ꯅꯨꯡꯉꯥꯏꯔꯔꯣꯏꯅꯦ! ꯁꯨꯃꯥꯏ ꯇꯧꯔꯦ
ꯑꯁ ꯃꯥꯗꯤ ꯑꯗꯨꯝ ꯋꯥ ꯉꯥꯡꯉꯒ ꯂꯩꯔꯤꯅꯦ
ꯑꯗꯨꯗꯣ ꯅꯨꯡꯁꯤꯕ ꯇꯥꯕꯅꯦ꯫
ꯒꯝꯁ ꯁꯅꯥꯕ ꯕꯣꯜ ꯌꯦꯡꯉꯒ ꯍꯧꯒꯠꯗ꯭ꯔꯒ ꯀꯣꯂꯦꯖ ꯆꯠꯇ꯭ꯔꯕ ꯑꯗꯨꯒꯨꯝꯕꯗ ꯀꯣ ꯑꯩꯒꯤ ꯔꯨꯝꯗ ꯑꯗꯨꯝ ꯂꯥꯛꯈ꯭ꯔꯒ ꯑꯩ ꯋꯥꯗꯨ ꯑꯗꯨꯝ ꯍꯧꯒꯠꯇ꯭ꯔꯤ ꯐꯥꯎ ꯋꯥ ꯉꯥꯡ
ꯎꯝ ꯍꯨꯝꯍꯨꯝꯍꯨꯝ ꯑꯣ ꯑꯗꯨꯃꯥꯏꯅ ꯇꯧꯒꯅꯨ ꯏꯃꯥ ꯏꯄꯥꯒ ꯅꯨꯡꯁꯤꯅ ꯃꯈꯣꯏꯅ ꯉꯥꯡꯕ ꯏꯟꯒꯗꯕꯅꯦ
ꯅꯨꯡꯁꯤꯕꯗꯤ ꯅꯨꯡꯁꯤꯗ ꯑꯗꯨꯁꯨ
ꯑꯗꯨ ꯇꯧ ꯑꯗꯨ ꯃ ꯈꯣꯏꯅ ꯍꯥꯏꯕ ꯏꯟꯕ ꯉꯝꯗꯕ ꯫
ꯏꯟꯕꯁꯨ ꯏꯟꯅꯤꯗ ꯃꯈꯣꯏꯅ ꯑꯗꯨꯝ ꯍꯥꯏꯔꯗꯤ ꯏꯟꯅ ꯑꯗꯨꯁꯨ ꯇꯨꯝꯗ꯭ꯔꯗꯤ ꯍꯧꯒꯠꯄ ꯉꯝꯔꯣꯏꯕ
ꯑꯍ ꯍꯣꯏ ꯍꯣꯏ
ꯑꯗꯨꯒꯤ ꯎꯄꯥꯏ ꯂꯩꯇ꯭ꯔꯦꯅ ꯑꯩꯗꯤ ꯑꯗꯨꯝ ꯇꯨꯝꯅꯤꯡꯕꯀꯣ
ꯍꯣꯏ
ꯅꯨꯡꯗꯥꯡꯅ ꯇꯨꯝꯗ꯭ꯔꯦꯕ ꯑꯗꯨꯒꯤ
ꯍꯣꯏ ꯕꯣꯁ ꯅꯥꯕ ꯌꯦꯡꯕꯤꯒꯤꯅꯤ
ꯍꯣꯢ ꯕꯣꯁꯅ ꯑꯝ ꯌꯦꯡꯕꯣ ꯂꯣꯢꯔꯒ ꯃꯇꯝ ꯈꯔ ꯒꯦꯝ ꯁꯅꯕ
ꯎꯝ ꯎꯝ
ꯑꯗꯨꯝ ꯄꯨꯡꯗꯣ ꯇꯨ ꯊ꯭ꯔꯤ ꯐꯣꯔ ꯑꯗꯨꯝꯒꯨꯝꯕꯗ ꯇꯨꯝꯕ ꯑꯗꯨꯒꯤ ꯍꯧꯒꯠꯄ ꯉꯝꯗ꯭ꯔꯦꯅꯦ ꯑꯩꯠ ꯅꯥꯏꯟꯒꯨꯝꯕꯗꯀꯣ ꯀꯣꯂꯦꯖ ꯆꯠꯒꯗꯧꯕ꯫
ꯑꯣ ꯀꯣꯂꯦꯖꯔ ꯀꯣꯂꯦꯖꯀꯤ ꯀꯣꯔꯦꯁꯄꯣꯟꯗꯦꯟ ꯀꯣꯔꯦꯁꯄꯣꯟꯗꯦꯟꯔ ꯅꯠꯇ꯭ꯔꯒꯅ ꯔꯦꯒꯨꯂꯔꯔꯥ?
ꯀꯣꯂꯦꯖ ꯈꯛꯇꯅꯦ ꯔꯤꯒꯨꯂꯔꯗꯤ ꯑꯩꯗꯤ ꯇꯝꯕ ꯉꯝꯃꯣꯏꯗ ꯇꯗ ꯆꯠꯄ ꯑꯅꯤ ꯑꯍꯨꯝ ꯈꯛꯇꯅꯦꯕ ꯑꯩꯗꯤ
ꯑ ꯅꯨꯡꯉꯥꯏꯕꯅꯤꯅꯦ ꯑꯗꯨꯗꯤ
ꯎꯝ ꯁꯤꯗꯁꯨ ꯆꯠꯄ ꯌꯥꯕꯀꯣ ꯑꯗꯨꯒꯤ ꯅꯨꯡꯉꯥꯏꯔꯦ ꯅ ꯐꯝ ꯈꯥꯛꯇ ꯆꯠꯂꯗꯤ ꯑꯁ ꯕꯤꯠ ꯂꯩꯇ꯭ꯔꯦ
ꯑꯥ
ꯑꯉꯥꯡꯁꯨ ꯅꯠꯇꯦꯕ ꯑꯩꯗꯤ ꯑꯩꯁꯦ ꯑꯉꯥꯡꯁꯨ ꯅꯠꯇ꯭ꯔꯦꯕ ꯍꯣꯏ
ꯎꯝ ꯑꯍꯥꯟ ꯑꯣꯏꯅꯤꯡꯈ꯭ꯔꯕ ꯃꯥꯜꯂꯦ
ꯑꯍꯟ ꯑꯣꯏꯅꯤꯡꯇꯦ ꯑꯣꯏꯅꯤꯡꯗꯦ ꯑꯗꯨꯁꯨ ꯑꯍꯟꯀꯨꯝ ꯑꯗꯨꯝ ꯑꯣꯏꯔꯒ ꯂꯩꯔꯦꯅꯦ
ꯎꯝ ꯑꯗꯨ ꯃꯇꯝꯗꯣ ꯀꯣꯂꯦꯖꯀꯤ ꯃꯇꯝꯗꯣ ꯌꯥꯝ ꯅꯨꯡꯉꯥꯏꯕꯅꯤ ꯈ꯭ꯋꯥꯢꯗꯒꯤ ꯑꯗꯨꯝ ꯅꯪ ꯑꯍꯟ ꯑꯣꯏꯕ ꯃꯇꯝꯗ ꯅꯤꯡꯁꯤꯡꯒꯅꯤ ꯀꯣꯂꯦꯖ ꯃꯇꯝꯗꯣ ꯑꯩꯈꯣꯏ ꯑꯩꯈꯣꯏꯁꯨ ꯑꯗꯨꯝ ꯎꯝ ꯑꯩꯈꯣꯏꯁꯨ ꯃꯔꯨꯞꯈꯣꯏꯒ ꯌꯥꯝꯅ ꯅꯨꯡꯉꯥꯏꯈꯤꯕ ꯃꯇꯝꯗꯣ ꯀꯣꯂꯦꯖ ꯃꯠ ꯃꯇꯝꯗꯣ ꯍꯧꯖꯤꯛꯐꯥꯎ ꯑꯗꯨꯝ ꯅꯤꯡꯁꯤꯡꯂꯒ ꯂꯩꯕꯅꯤ ꯑꯩꯗꯤ ꯆꯍꯤ ꯀꯣꯂꯦꯖ ꯂꯣꯏꯕꯁꯦ ꯆꯍꯤ ꯀꯌꯥꯔꯥ ꯆꯍꯤ ꯃꯉꯥ ꯇꯔꯨꯛ ꯇꯔꯦꯠ ꯅꯤꯄꯥꯟ ꯁꯨꯈ꯭ꯔꯦ ꯀꯣꯂꯦꯖ ꯂꯣꯏꯕꯗꯣ ꯃꯥꯁꯇꯔ ꯂꯣꯏꯕꯗꯣ
ꯎꯝ ꯑꯗꯨꯗꯤ ꯍꯧꯖꯤꯛ ꯍꯧꯖꯤꯛꯇꯤ ꯊꯕꯥꯛ ꯇꯧꯔꯒ ꯂꯩ ꯍꯥꯏꯕꯀꯣ
ꯎꯝ
ꯅꯨꯡꯉꯥꯏꯒꯅꯤꯗ ꯅꯪ ꯑꯩꯉꯣꯟꯗꯁꯨ ꯅꯪꯅ ꯅꯨꯡꯉꯥꯏꯕ ꯍꯦꯟꯒꯅꯤ
ꯎꯝ ꯃꯥꯏꯟ ꯇꯧꯗꯦꯗ ꯅꯨꯡꯉꯥꯏꯇꯥꯕꯅꯤ ꯁꯥꯕꯒꯤꯀꯣ
ꯍꯣꯏ ꯁꯥꯕꯗꯤ ꯍꯧꯖꯤꯛꯇꯤ ꯁꯥꯕ ꯃꯇꯝꯅꯤꯅꯀꯣ
ꯎꯝ
ꯗꯤꯁꯦꯝꯕꯔ ꯂꯥꯛꯑꯗꯤ ꯑꯗꯨꯝ ꯁꯥꯔꯔꯣꯏ ꯍꯦꯅꯨ ꯋꯦꯗꯔꯁꯦ ꯑꯗꯨꯝ ꯅꯨꯡꯉꯥꯏ ꯆꯠꯈꯤ
ꯍꯣꯏ ꯅꯨꯡꯉꯥꯏꯇꯕꯅꯤ ꯑꯗꯨꯝ ꯏꯪꯕ ꯃꯇꯝꯗ ꯑꯥ ꯄꯩꯁꯥꯗꯤ ꯆꯥꯡꯗꯕꯅꯤ ꯉꯥ ꯑꯁꯥꯕ ꯃꯇꯝꯗꯤ ꯑꯗꯨꯝ ꯄꯩꯁꯥ ꯆꯪꯉꯦꯕꯀꯣ
ꯍꯣꯏ ꯍꯧꯖꯤꯛ ꯍꯧꯖꯤꯛꯇꯤ ꯑꯁ ꯁ꯭ꯀꯨꯜ ꯀꯨꯝꯕ ꯀꯣꯂꯦꯖ ꯀꯨꯝꯕꯁꯨ ꯆꯠꯄꯀꯣ ꯋꯥꯕꯅꯦꯕ
ꯍꯣꯏ ꯑꯩꯈꯣꯏ ꯂꯝꯗꯗꯤ ꯎꯝ ꯌꯥꯝꯅ ꯏꯪꯕꯒꯤꯀꯣ
ꯍꯣꯏ
ꯑꯃ ꯑꯥ ꯑꯥ ꯅꯣꯡ ꯅꯣꯡ ꯇꯥꯃꯟꯕꯒꯤ ꯍꯥꯏꯕ ꯍꯧꯖꯤꯛꯀꯥꯟꯁꯦ
ꯎꯝ
ꯑꯗꯨꯒꯤ ꯀꯣꯂꯦꯖꯀꯨꯝꯕ ꯃꯄꯥꯟꯒꯨꯝꯕ ꯊꯣꯛꯄ ꯍꯧꯖꯤꯛꯀꯥꯟꯗꯤ ꯅꯨꯡꯉꯥꯏꯇꯦꯕ ꯑꯩꯈꯣꯏ ꯂꯝꯗꯗꯤ
ꯂꯝꯕꯤ ꯐꯔꯗꯤ ꯅꯨꯡꯉꯥꯏꯕ ꯎꯝ
ꯍꯧꯖꯤꯛꯀꯥꯟꯗꯤ ꯅꯣꯡ ꯆꯤꯜꯂꯤꯀꯣ ꯑꯗꯨꯒ ꯈꯔ ꯁꯥꯕ ꯑꯗꯨꯒꯤ ꯁ꯭ꯀꯨꯜ ꯀꯨꯝꯕ ꯀꯣꯂꯦꯖ ꯀꯨꯝꯕꯁꯨ ꯆꯠꯄ ꯅꯨꯡꯉꯥꯏꯇ꯭ꯔꯤꯅꯦ ꯑꯩꯗꯤ ꯍꯞꯇꯥꯗꯀꯣ ꯆꯜ ꯆꯠꯄ ꯑꯅꯤ ꯑꯍꯨꯝ ꯆꯠꯄꯅꯦꯕ
ꯑꯣ
ꯑꯗꯣ ꯍꯧꯖꯤꯛꯇꯤ ꯆꯠꯇ꯭ꯔꯤꯁ ꯍꯞꯇꯥ ꯋꯥꯟ ꯃꯟ ꯒꯨꯝꯃꯅꯤ ꯑꯩ ꯑꯈꯣꯏ ꯀꯣꯂꯦꯖ ꯆꯠ ꯁꯦ ꯑꯗꯨ ꯑꯦꯛꯖꯥꯝ ꯂꯣꯏꯔꯒ ꯑꯗꯨꯝ ꯆꯠꯄ ꯇꯣꯛꯈ꯭ꯔꯦꯕ ꯑꯒꯥꯁ ꯀꯨꯝꯃꯅꯥ ꯆꯠ ꯀꯅꯤ
ꯑꯣ ꯅꯨꯡꯉꯥꯏꯕꯅꯤ ꯅꯨꯡꯉꯥꯏꯕꯅꯤ
ꯔꯤꯒꯨꯂꯔꯗꯕꯀꯣ ꯑꯗꯨꯒꯤ ꯐ꯭ꯔꯤꯅꯦꯕꯀꯣ ꯔꯦꯒꯨꯂꯥꯔꯗꯤ ꯍꯥꯏꯒꯅꯦ ꯄ꯭ꯔꯣꯐꯦꯁꯔ ꯍꯣꯏ ꯍꯥꯏꯒꯅꯦꯕ ꯑꯗꯨꯁꯨ ꯔꯤꯒꯨꯂꯔꯅꯤꯅ ꯀꯔꯤꯁꯨ ꯇꯧꯗ꯭ꯔꯤ
ꯎꯝ ꯊꯕ ꯂꯥꯢꯁꯝ
ꯅꯪꯒꯤ ꯀꯣꯂꯦꯖ ꯂꯥꯏꯐ ꯅꯨꯡꯉꯥꯏꯕꯅꯦ
ꯍꯣꯏ ꯅꯪꯗꯤ ꯑꯣꯟꯂꯥꯏꯟ ꯒꯦꯝꯁꯀꯨꯝꯕꯁꯅꯥꯗ꯭ꯔꯣ
ꯍꯣꯏ ꯈ ꯗ ꯎꯝ ꯇꯥꯕ꯭ꯔ
ꯍꯣꯏ ꯅꯪꯗꯤ ꯑꯣꯟꯂꯥꯏꯟ ꯒꯦꯝꯒꯨꯝꯕ ꯁꯅꯗ꯭ꯔꯣ
ꯑꯁ ꯑꯩꯗꯤ ꯁꯅꯕ ꯍꯩꯇꯕꯅꯤ ꯀꯔꯤꯁꯨ ꯍꯩꯇꯦ ꯁꯅꯥꯅꯕ
ꯑꯣ
ꯁꯅꯥꯕꯗꯤ ꯍꯩꯇꯕꯀꯣ
ꯍꯣꯏ
ꯇꯥꯕ꯭ꯔꯥ ꯎꯝ
ꯑꯩꯗꯤ ꯑꯣꯟꯂꯥꯏꯟ ꯒꯦꯝ ꯑꯗꯨꯝ ꯁꯥꯟꯅꯔꯒ ꯂꯩꯗ
ꯄꯥꯈꯪ ꯈꯣꯏꯅꯤꯅꯀꯣ
ꯍꯣꯏ ꯅꯨꯄꯤꯁꯨ ꯁꯥꯟꯅꯕ ꯃꯤ ꯌꯥꯝ ꯂꯩꯍꯦ
ꯍꯥꯍꯥꯍꯥ ꯑꯣꯏꯔꯝꯒꯅꯤ ꯑꯉꯥꯡꯈꯣꯏ ꯑꯣꯏꯔꯝꯒꯅꯤꯗ ꯑꯩꯈꯣꯏꯗꯤ ꯍꯥ
ꯍꯥꯏꯁ ꯑꯉꯥꯡꯗꯔꯁꯨ ꯑꯗꯨꯝ ꯁꯅꯥꯕ ꯃꯤ ꯌꯥꯝ ꯂꯩꯗ
ꯍꯝꯍꯝꯍꯝ
ꯑꯩꯈꯣꯏ ꯏꯆꯦ ꯁꯨꯁꯅꯥꯔꯒ ꯂꯩꯅꯦ ꯃꯥꯗꯤ ꯃꯆꯥ ꯑꯅꯤ ꯑꯍꯨꯝ ꯂꯩꯔꯦꯕ
ꯑ
ꯌꯨꯝꯗ ꯑꯗꯨꯝ ꯂꯩꯔꯒ ꯁꯅꯥꯔꯒ ꯂꯩꯕꯅꯤ
ꯎꯝ ꯅꯨꯡꯉꯥꯏꯕꯅꯤ ꯃꯔꯥꯛ ꯃꯔꯥꯛ ꯇꯗꯤ
ꯍꯣꯏ ꯃꯇꯝꯗꯤ ꯃꯥꯡꯍꯟꯕꯅꯦ
ꯎꯝ ꯍꯝ ꯑꯗꯨꯁꯨ ꯏꯟꯇꯔꯦꯁ ꯑꯃꯅꯤ
ꯎꯝ ꯑꯗꯨꯝ ꯕꯤꯗꯤꯑꯣꯒꯨꯝꯕ ꯌꯦꯡꯔꯒ ꯂꯩꯕꯗꯨ ꯕꯣꯔꯤꯡ ꯆꯨꯞꯕꯤꯅ ꯑꯗꯨꯒꯤ ꯃꯇꯝ ꯈꯔ ꯈꯔꯗꯤ ꯑꯗꯨꯝ ꯒꯦꯝ ꯅꯥꯕꯅ ꯅꯨꯡꯉꯥꯏꯕꯅꯤꯗ
ꯎꯝ ꯍꯣꯏ ꯍꯣꯏ ꯑꯗꯨꯝ ꯇꯧꯋꯦ
ꯎꯝ
ꯀꯔꯤ ꯀꯔꯤ ꯍꯦꯟꯁꯥꯡꯅꯥ ꯆꯥꯕ꯭ꯔꯥ
ꯉꯁꯤ
ꯍꯧꯖꯤꯛ ꯍꯧꯖꯤꯛ ꯃꯇꯝꯁꯦ
ꯑꯣ ꯍꯧꯖꯤꯛ ꯍꯧꯖꯤꯛ ꯃꯇꯝꯗꯤ
ꯎꯝ
ꯑꯗꯨ ꯀꯔꯤ ꯍꯥꯏ ꯑꯁ ꯑꯩ ꯀꯔꯤ ꯍꯥꯏꯒꯅꯤ ꯁꯤꯒꯤ ꯂꯦꯗꯤꯁ ꯐꯤꯡꯒꯔꯒꯨꯝꯕꯀꯣ
ꯎꯝ
ꯑꯗꯨꯒꯨꯝꯕ ꯆꯥꯏꯗ ꯑꯗꯨꯒꯨꯝꯕꯅ ꯍꯥꯎꯋꯤꯗ ꯍꯧꯖꯤꯛ ꯍꯧꯖꯤꯛꯇꯤ
ꯍꯥꯎꯕꯅꯦ ꯂꯦꯗꯤꯁ ꯐꯤꯡꯒꯔꯗꯣ